ꯍꯜꯂꯣ
ꯍꯜꯂꯣ
ꯇꯥꯗꯕ꯭ꯔꯥ
ꯑꯥ ꯇꯥꯔꯦ
ꯅꯪꯁꯨ ꯍꯩꯇꯕ꯭ꯔꯣ ꯁꯤꯁꯦ
ꯍ ꯀꯦꯗꯁꯨꯣ
ꯍꯥꯏ ꯐꯔꯁ
ꯐꯁ ꯀꯩꯕꯨꯗꯤ ꯁꯅꯁꯤꯔꯥ ꯍꯥꯏꯔꯒ
ꯆꯥꯟꯗꯦꯜꯖ
ꯑꯥ
ꯄꯂꯦꯟꯗꯒꯤ ꯀꯌꯥꯝꯨ ꯁꯥꯡ ꯆꯠꯀꯦ
ꯌꯥꯝ ꯁꯥꯡ ꯆꯠꯇꯦ ꯑ ꯀꯩꯅꯣꯗ ꯑ ꯃꯅꯨꯡ ꯆꯥꯟꯗꯦꯜ ꯃꯅꯨꯡ ꯑꯥ ꯌꯧꯔꯗꯤꯅꯦ ꯑꯩꯈꯣꯏꯗꯤ ꯆꯥꯟꯗꯦꯜ ꯌꯥꯎ ꯐꯠꯇꯦꯕ ꯀ ꯆꯨꯝꯅꯒꯤ ꯗꯤꯁ ꯏꯁꯇ꯭ꯔꯤꯛꯇꯨ ꯆꯥꯟꯗꯦꯜ ꯆꯤꯡꯕ ꯋꯥꯅꯦꯕ
ꯑꯣ
ꯑꯗꯨꯒ ꯃꯅꯨꯡ ꯌꯧꯔꯗꯤ ꯂꯥꯞꯄꯦ
ꯑꯩꯗꯤ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
ꯗꯪ ꯂꯥꯛꯑꯝꯃꯦꯕ
ꯏꯗꯤꯅ
ꯑꯥ
ꯎꯝ
ꯑꯗꯩ ꯍ ꯆꯠꯇꯔꯤ ꯑꯩꯈꯣꯏ ꯑ ꯇꯤ ꯑꯃ ꯑꯗꯨꯗꯒꯤ ꯁꯤꯗ ꯃꯌꯨꯝ ꯄꯥꯜꯂꯛꯄ
ꯀꯩꯖꯥꯠꯅꯣ ꯃꯔꯤꯡ
ꯑꯥ ꯃꯔꯤ
ꯎꯝ
ꯑꯗꯨꯗ ꯃꯣꯏꯒꯤ ꯆꯠꯄꯗ ꯌꯧꯕꯅꯤꯅ
ꯃꯔꯤꯡ ꯃꯔꯤꯡ ꯑꯣꯏꯔꯗꯤ ꯄꯂꯦꯟ ꯅꯨꯡ ꯑꯣꯏꯔꯗꯤ ꯀꯩꯅꯣ ꯑꯣꯏꯔꯝꯗꯧ ꯃꯥꯜꯂꯦ ꯑ
ꯂ ꯈꯤꯇꯪ ꯗꯥꯝ ꯑꯃ ꯂꯩꯕꯗꯣ ꯈꯪꯕ꯭ꯔꯥ ꯄꯂꯦꯟꯁꯦ ꯗꯥꯝ ꯂꯩꯕꯗ ꯗꯥꯝꯒꯤ ꯊꯣꯡ ꯑꯃ ꯂ
ꯄꯗꯦꯟꯒꯤ ꯗꯥꯝꯗ
ꯑ
ꯑꯥ
ꯂꯧꯕꯨꯛꯇ ꯂꯩꯕꯗꯣ ꯑꯗꯨ ꯑ ꯑꯗꯨꯗꯒꯤ ꯑꯗꯨ ꯑꯗꯨ ꯑꯗꯨꯒꯤꯗꯒꯤꯗꯤ ꯃꯃꯥꯡꯂꯣꯝꯗ ꯑꯣꯏꯅ ꯎꯅꯦ ꯑꯗꯣꯝꯗ ꯏꯪ ꯑꯦ ꯍꯧꯖꯤꯛꯀꯤ ꯑꯩꯈꯣꯏ ꯑꯟꯇ ꯌꯨꯝꯗꯨꯗꯒꯤ ꯀꯣ
ꯃꯁꯛ ꯐꯖꯕ꯭ꯔꯥ
ꯑ ꯃꯦ
ꯑ
ꯑꯩꯈꯣꯏ ꯃꯃꯥꯒꯤ ꯃꯅꯥꯎ ꯅꯤꯄꯥ ꯑꯇꯣꯝꯕꯅ ꯂꯧꯋꯦꯕ
ꯑꯦ
ꯑꯗꯨ ꯆꯅꯤ ꯇꯝ ꯆꯈ꯭ꯔꯃꯦ
ꯑꯦꯔꯄꯣꯠ ꯃ ꯅꯪꯂꯥꯏꯕꯤꯒꯁ
ꯑ ꯏꯌꯥꯔꯄꯣꯔꯠ ꯀꯩꯅꯣ ꯇꯧꯔꯝꯒꯅꯤ
ꯄ꯭ꯂ꯭ꯂꯟ ꯎꯝ ꯄ꯭ꯂꯟ ꯌꯥꯝ ꯄꯌꯦ
ꯅꯪ ꯀꯔꯝꯕ ꯕꯦꯡꯗꯅꯣ ꯅꯪ ꯌꯥꯔꯣꯏꯗꯣ
ꯐꯅꯣꯞ ꯄꯦꯃꯦꯦꯟꯗꯅ
ꯀꯃꯥꯏꯅ ꯇꯧꯕ
ꯀꯃꯥꯏꯅ ꯇꯧꯕ ꯍꯥꯏꯗꯤ
ꯑꯦꯀꯥꯎ ꯍꯥꯡꯉꯤꯔꯕꯗꯨꯗ ꯏꯀꯥꯎ ꯍꯥꯡꯕ ꯀꯩ ꯀꯩ ꯇꯅꯕꯒꯤ ꯅꯠ ꯅꯠꯇ꯭ꯔꯒꯅ ꯑꯦ
ꯍꯥꯏꯌꯨ ꯃꯅꯤ ꯃꯅꯤꯄꯨꯔꯗꯁꯨ ꯑꯗꯨꯗꯣ ꯄꯨꯊꯔꯛꯄ ꯑꯩꯈꯣꯏꯒꯤ ꯕ꯭ꯔꯥꯟꯁ ꯌꯥꯝꯗ꯭ꯔꯤꯑꯕ ꯈꯨꯔꯥꯏꯗ ꯑꯃ ꯂꯩꯔꯦ ꯂꯝꯂꯥꯏꯗ ꯑꯃꯒ ꯊꯧꯕꯥꯜꯗ ꯑꯃꯒ ꯑꯗꯨꯒ ꯕꯤꯁꯝ ꯃꯅꯤꯄꯨꯔ ꯗꯤꯁꯇ꯭ꯔꯤꯛꯀꯤꯅ ꯑꯩꯈꯣꯏꯅ ꯑꯦ ꯑꯩꯈꯣꯏꯅ ꯄꯨꯔꯤꯅ ꯑꯃꯨꯛ ꯃꯦꯟ ꯕ꯭ꯔꯥꯟꯁ ꯑꯣꯏꯕ ꯁ ꯍꯒꯤꯅꯤꯅꯃ ꯀꯩꯅꯁ ꯍꯗ꯭ꯔꯤ
ꯑꯁ ꯇꯨꯝꯕ ꯆꯥꯕ ꯇꯧꯕꯗꯣ ꯁꯤ ꯇꯧꯔꯤꯗ ꯅꯨꯡꯉꯥꯏꯕ꯭ꯔꯥ ꯅꯣꯏ ꯈꯨꯟꯗꯣ ꯃꯣꯏꯔꯥꯡꯗ ꯑꯗꯨꯝ ꯂꯩꯕ꯭ꯔꯥ ꯅꯠꯇ꯭ꯔꯒꯅ ꯑꯗꯨꯝ ꯆꯠꯊꯣꯛ ꯆꯠꯁꯤꯟ ꯇꯧꯕ ꯃꯣꯏꯔꯥꯡꯗ ꯑꯗꯨꯝ ꯂꯩꯕ
ꯑ ꯑꯩꯏꯔꯣ
ꯑꯥ
ꯂꯩꯇꯦ ꯌꯨꯝꯗꯒꯤ ꯆꯠꯂꯦ ꯑꯗꯨꯣꯝ
ꯑꯣ ꯅꯪ ꯅꯕ꯭ꯔꯥ
ꯀꯟꯅꯗꯤ ꯅꯛꯅꯗꯦꯗ ꯒꯥꯔꯤꯗ ꯑꯗꯨꯝ ꯆꯠꯂꯨꯔꯦ ꯑꯩꯅ ꯑꯃꯨꯛ
ꯀꯩꯅꯣ ꯌꯥꯝ ꯈꯣꯡꯉꯦ ꯅꯪ ꯐꯣꯟꯁꯦ
ꯑꯥ ꯁꯨꯃꯥꯡꯗ ꯍꯨꯏ ꯈꯣꯡꯕꯒꯤ
ꯎꯝ
ꯃꯤ ꯂꯥꯛꯄꯔꯥ ꯍꯥꯏꯇꯥꯔꯤꯅꯣ ꯑꯗꯨꯗꯒꯤ ꯍꯨꯏ ꯈꯣꯡꯕ
ꯑꯁ ꯋꯥꯏꯈꯣꯡꯒꯤ ꯆꯨꯊ ꯈꯨꯅꯧꯗꯕ ꯋꯥꯏꯈꯣꯡ ꯈꯪꯕ꯭ꯔꯥ
ꯑꯥ ꯋꯥꯏꯈ ꯈꯪꯉꯦ
ꯕꯖꯥꯔꯗ ꯑꯗꯨ ꯑꯗꯨ ꯃꯄꯥꯗꯣ ꯂꯥꯛꯈ꯭ꯔꯕ
ꯂꯥꯛꯑꯦ ꯑꯗꯨꯗꯒꯤ ꯆꯣꯊꯦꯠ ꯈꯨꯜ ꯑꯃ ꯆꯪꯉꯤꯗꯅ ꯑꯗꯨ ꯑꯗꯨꯗꯒꯤ ꯆꯪꯉꯒ ꯆꯥꯟꯗꯦꯜ ꯗꯤꯁꯇ꯭ꯔꯤꯛ ꯑꯃ ꯐꯥꯎꯗꯣꯛ ꯑꯃꯥ ꯂꯩꯕꯥꯅꯤ ꯆꯤꯡꯗ ꯑꯗꯨ ꯐꯥꯎꯕꯗꯤ ꯆꯠꯂꯨꯔꯦ
ꯆꯩꯊꯤ ꯈꯨꯟ ꯍꯥꯏꯁꯦ ꯀꯔꯝꯕ ꯆꯩꯊꯤ ꯈꯨꯅꯣ
ꯑꯩꯁꯨ ꯐꯖꯅ ꯈꯪꯒꯦꯗ ꯑꯗꯨꯒꯤ ꯀꯩꯅꯣꯒꯤ ꯋꯥꯏꯈꯣꯡꯒꯤꯗꯒꯤ ꯑꯣ ꯀꯛꯆꯤꯡ ꯈꯨꯅꯧꯔꯣꯝꯗꯒꯤ ꯂꯥꯡꯈꯠꯂ ꯆꯠꯄꯔꯣꯝꯗ ꯋꯥꯏꯈꯣꯡ ꯍꯦꯛ ꯌꯧꯕꯒ ꯑꯗꯨꯗꯒꯤ ꯔꯥꯏꯠ ꯁꯥꯏꯠꯇ ꯍꯥꯏꯖꯜꯂꯤꯅꯦ ꯆꯤꯡ ꯂꯣꯝꯗ
ꯆꯤꯡꯂꯣꯝꯗ
ꯑꯥ
ꯏꯁꯇꯦꯁꯟ ꯌꯧꯗ꯭ꯔꯤꯉꯩꯗ
ꯍꯣꯏ ꯍꯣꯏ ꯄꯨꯂꯤꯁ ꯏꯁꯇꯦꯁꯟ ꯌꯧꯗ꯭ꯔꯤꯉꯩꯗ
ꯀ ꯅꯠꯇꯕ
ꯑꯥ
ꯑ
ꯑꯗꯣꯝ ꯁ꯭ꯋꯥꯏꯗ ꯆꯪꯈ꯭ꯔꯗꯤ ꯑꯩꯁꯨ ꯐꯖꯅ ꯈꯪꯗꯦꯕ ꯂꯝꯕꯤꯁꯦ
ꯋꯥꯛꯁꯣꯞ ꯑꯃ ꯂꯩꯕꯗꯣ ꯑꯗꯨꯒ ꯗꯨꯀꯥꯟ ꯑꯃ ꯑꯗꯨ ꯃꯇꯥꯏꯗ ꯂꯩꯗꯥꯏ
ꯋꯥ
ꯑꯗꯨꯗꯒꯤ ꯂꯝꯕꯤꯗꯒꯤ ꯆꯪꯕ
ꯑꯥ
ꯑꯗꯨꯗꯤ ꯆꯤꯊꯤ ꯈꯨꯅꯣ ꯀꯧꯋꯦ
ꯑꯣ ꯐꯖꯅ ꯈꯪꯈꯤꯅꯤ ꯑꯩꯁꯨ ꯑꯗꯨꯝ ꯑꯗꯨ ꯒꯤ ꯑꯗꯣꯝꯗ ꯆꯪꯕꯩꯗꯣ ꯏꯁꯇ꯭ꯔꯦꯠꯇ ꯆꯠꯈꯤꯕ ꯤꯡꯕꯨꯗꯤ ꯈꯪꯕ ꯑꯗꯨꯒ ꯑꯗꯣꯡꯝ ꯈꯨꯟꯗꯨ ꯈꯪꯗꯕ ꯍꯥꯏꯗꯤ ꯁꯨꯝ ꯆꯠꯇꯕꯅꯤꯅ
ꯅꯨꯡꯉꯥꯏꯕꯅꯤ
ꯑꯗꯨꯅ ꯈꯜꯂꯦꯗꯤ ꯈ꯭ꯔꯤꯁꯃꯥꯁ ꯑꯃꯨꯛ ꯌꯧꯔꯛꯑꯅꯤ ꯑꯗꯨꯒꯤꯗꯤ
ꯌꯥꯎꯕꯣꯂ
ꯂꯥꯛꯀꯦ
ꯅꯨꯡꯉꯥꯏꯕꯅꯦ ꯑꯩꯈꯣꯏ ꯈ꯭ꯔꯤꯁꯃꯥꯁ
ꯈ꯭ꯔꯤꯁꯃꯥꯁ ꯑꯩ ꯑꯃꯨꯛ ꯐꯥꯎ ꯌꯥꯎꯗ꯭ꯔꯤ
ꯌꯥꯎꯗ꯭ꯌꯥ
ꯑꯥ
ꯏꯎ ꯍꯜꯂꯒꯗꯧꯔꯔꯦꯗꯅꯤ
ꯌ ꯀꯣꯏ ꯁꯍꯂ ꯀꯂꯔꯗꯦ
ꯍꯥꯏꯦ ꯑꯗꯨ ꯃꯨꯝꯕꯥꯩꯗꯤ
ꯎꯝ ꯁꯥꯁꯨ ꯁꯥꯗ꯭ꯔꯤꯉꯩꯗ ꯍꯥꯏꯩꯇꯦ ꯌꯦꯡꯉꯗꯤ ꯑꯗꯨꯝ ꯍꯥꯏꯗꯣꯏꯅꯦ
ꯇꯧꯗ꯭ꯔꯤꯕ ꯄꯣꯠꯇꯣ ꯍꯩꯇꯦ ꯍꯥꯏꯔꯗꯤ ꯀꯃꯥꯏꯅ ꯌꯥꯗꯣꯏꯕ ꯇꯧꯔꯒ ꯍꯥꯏꯒꯗꯧꯅꯤ
ꯖꯕꯣꯏꯒꯨꯝꯕ ꯗꯥꯟꯁꯀꯨꯝꯕꯁꯤꯗꯤ ꯍꯩꯇꯕꯗꯨꯗ
ꯑꯗꯨꯕꯨ ꯍꯥꯏꯕ ꯇꯝꯃꯒ ꯍꯥꯏꯔꯤꯅꯦꯕ ꯇꯝꯗ꯭ꯔꯗꯤ ꯀꯃꯥꯏ ꯍꯥꯏꯗꯣꯏꯃ
ꯍ ꯑꯗꯨꯗꯣ ꯀꯗꯤ ꯆꯨꯝꯕ
ꯅꯪ ꯂꯩꯔꯤ ꯍꯩꯔꯒ ꯄꯣꯛꯂꯛꯄ꯭ꯔꯅꯦ
ꯑꯗꯨꯕꯨꯗꯤ ꯐꯅꯠꯇꯦꯗ
ꯅꯅꯦ ꯍꯅꯗꯤ ꯗꯤ ꯍꯩꯗꯧ ꯃꯥꯟꯗꯦꯗꯅ
ꯑꯔ
ꯇꯝꯂ ꯇꯝꯂꯒ ꯑꯗꯨꯝ ꯄꯥꯕ ꯊꯣꯛꯄꯩ ꯋꯥꯅꯤ
ꯅꯪ ꯀ꯭ꯂꯥꯁ ꯀꯌꯥꯃꯨꯛꯇꯤ ꯇꯝꯂꯝꯈ꯭ꯔꯦ
ꯇꯨ ꯊꯥꯎꯖꯟ ꯇ꯭ꯋꯦꯟꯇꯤ ꯊ꯭ꯔꯤꯗꯂꯦ ꯑꯗꯨꯏ ꯃꯈꯥ ꯇꯧꯗ꯭ꯔꯦꯗ
ꯏꯀꯕ
ꯇꯨ ꯊꯥꯎꯖꯟ
ꯇ ꯊ ꯇ꯭ꯋꯦꯟꯇꯤ ꯊ꯭ꯔꯤꯗꯅꯦꯦꯁ ꯂꯣꯏꯜꯂꯦ ꯑꯗꯨ ꯇ ꯎꯝ
ꯁꯁ
ꯆꯣ ꯈꯛꯇ ꯇꯝꯍꯧꯋꯦꯗ ꯇꯥꯟ ꯂꯕ ꯂꯩꯗꯤ ꯄꯅꯒ ꯃꯤ ꯑꯣꯏꯗꯧ ꯃꯥꯟ꯭ꯔꯕ
ꯑꯩꯁꯨꯣ ꯃꯥꯁ ꯔ ꯂꯣꯏꯁꯤꯟꯖꯔꯦ
ꯑꯩꯗꯤ ꯂꯥꯏꯔꯤꯛ ꯑꯁ ꯇꯝꯅꯉꯥꯏ ꯇꯟꯈ꯭ꯔꯦ ꯇꯝꯅꯤꯡꯗ꯭ꯔꯦ ꯇꯝꯅꯤꯡꯕ ꯃꯤꯁꯤꯡ ꯇꯝꯍꯧꯕꯅ ꯐꯔꯦꯕ ꯑꯩꯈꯣꯏ ꯏꯃꯨꯡꯗ ꯇꯝꯅꯤꯡꯕꯁꯦ ꯏꯁꯤꯡ ꯑꯗꯨꯝ ꯇꯝꯈ꯭ꯔꯣꯅ
ꯑ ꯑꯁ ꯃꯁ ꯄꯨꯡ ꯀꯌꯥꯗ ꯍꯜꯂꯛꯄꯗ
ꯑꯣꯐꯤꯁꯁ ꯑꯣꯐꯤꯁ ꯇꯥꯏꯃꯤꯡꯥ
ꯀꯣ ꯇꯥꯏꯃꯤ ꯍꯦꯟꯈ꯭ꯦꯕꯥꯅꯤ ꯃꯨꯠꯈ꯭ꯔꯒꯤ ꯑꯃꯨꯛ ꯇꯧꯔꯒꯦ